ꯉ ꯄꯕ꯭ꯔꯣ
ꯍꯥꯥ
ꯇꯥꯕꯣ
ꯇꯥꯏ ꯇꯥꯏ
ꯏꯗ ꯍꯧꯒꯦꯚꯥꯏ
ꯉꯥꯏꯔꯤꯗ ꯇ ꯇꯔꯕꯣ
ꯑꯩꯗꯤꯦ ꯆꯥꯔꯒ
ꯆꯥꯛꯔꯤ ꯆ ꯑꯦꯁ ꯕꯣ ꯌꯦꯡ ꯉꯔꯣ
ꯏ ꯏꯒꯅꯤ ꯍꯣꯏ
ꯑꯦ ꯏꯁꯀ꯭ꯔꯤꯟꯁꯦ ꯃꯨꯠꯊꯠꯂꯣ ꯍꯥꯏꯕ꯭ꯔꯣ ꯉꯥꯍꯜꯂꯣ ꯍꯥꯏꯕ꯭ꯔꯣ
ꯍꯣꯏ ꯗꯂꯣ ꯀꯩ ꯃꯊꯦꯜ ꯆꯥꯔꯒꯦ ꯉꯁꯤꯗꯤ
ꯑ ꯅꯦ
ꯑꯁ ꯅꯨꯡꯗꯥꯡ ꯅꯨꯡꯗꯥ ꯆꯥꯕ ꯍꯧꯅꯗꯦꯗ
ꯃꯣꯔꯅꯤꯡꯒꯤꯗꯨꯅꯦ ꯃꯣꯔꯅꯤꯡꯒꯤ ꯌꯦꯟꯁꯥꯡ ꯆꯥꯔꯤꯒ
ꯍꯥꯎꯋꯦꯅ ꯑꯗꯨꯗꯤ ꯗꯥꯜ ꯑꯃ ꯌꯦꯟꯁꯥ ꯑꯃ ꯈꯔ ꯇꯧꯔꯦ ꯀꯩꯅꯣ
ꯌꯦꯟꯁꯥ ꯌꯥꯎꯗꯤ ꯍꯥꯎꯕꯅꯤ ꯌꯦꯟꯁꯥ ꯌꯥꯎꯗꯦ
ꯌꯦꯟ ꯆꯥꯏ ꯍꯥꯏꯔꯗꯤ ꯆꯥꯔꯣꯏ ꯍꯥꯥ
ꯎꯝꯝ
ꯆꯥꯒꯨꯝ ꯆꯥꯗꯒꯨꯝꯗꯧꯔ
ꯏꯤꯟꯗꯤꯗꯤ ꯀꯥꯏ ꯂꯩꯒꯦ ꯂꯩꯕ꯭ꯔꯣ ꯔꯨꯝꯗ
ꯍꯣꯏ ꯃꯥꯒꯤ ꯔꯨꯝꯗ ꯂꯩꯔꯕꯝꯅꯤ ꯑꯦ ꯃꯥ ꯀꯩꯅꯣ ꯆꯥꯛꯆꯥꯥꯔꯤ
ꯃꯥꯗꯤ ꯀꯣꯜ ꯀꯣꯜ ꯇꯧꯔꯕꯣ ꯍꯥꯥ
ꯊꯔꯣꯍꯦ ꯍꯥꯡ ꯂꯩꯗꯤꯦ
ꯑꯩ ꯊꯣꯛꯂꯨꯔꯒꯦ ꯅꯣꯏ ꯇꯧꯔꯨꯗ ꯉꯁꯤ ꯍꯌꯦꯡ ꯆꯥꯔꯖ ꯂꯩꯅ
ꯑꯩꯁꯨ ꯂꯩꯅꯦ ꯑꯗꯨꯕꯨꯗꯤ ꯄꯨꯡ ꯇꯦꯟ ꯊꯥꯔꯇꯤꯗ ꯌꯦꯡꯉ ꯂꯣꯏꯔꯦ ꯃꯠꯇꯪ ꯏꯁꯨꯕꯨ
ꯆꯠꯊꯣꯛ ꯆꯠꯁꯤꯟ ꯅꯨꯡꯉꯥꯏꯇꯕ ꯑꯩꯈꯣꯏꯁꯦ ꯒꯦꯠ ꯂꯣꯟꯕ ꯑꯗꯨ ꯑꯇꯥ ꯇꯧꯕ ꯑꯗꯨꯗꯤ ꯃꯊꯪ ꯃꯊꯪ ꯍꯥꯡꯉꯦꯕ
ꯑꯗꯨꯨꯝ ꯍꯪꯉꯝꯃꯣ ꯍꯥꯏꯌꯧꯅ ꯀꯩꯅꯣ ꯒꯦꯠꯇꯨꯗꯤ ꯑꯗꯨꯝ ꯍꯪꯉꯝꯃꯣꯒ ꯊꯣꯡꯗꯨꯗꯤ ꯀꯩꯅꯣ ꯇꯧꯕ ꯌꯥꯏꯅ ꯑꯗꯨ ꯍꯥꯏꯔꯝꯕꯅ ꯀꯩꯅꯣ
ꯉꯁꯤ ꯐꯖꯕꯗꯤ ꯐꯖꯕꯗꯤ ꯂꯩꯇꯦꯅꯦ ꯐꯖꯕꯗꯤ ꯍꯣꯔꯦꯟ ꯄꯨꯡ ꯑꯃ ꯅꯤꯗꯨꯅꯤꯅꯦ ꯀꯩꯅꯣ
ꯑꯗꯨ ꯕꯤꯠꯀꯤ ꯌꯦꯡꯁꯦ ꯍꯥꯏꯕꯅꯤ ꯀꯩꯅꯣ ꯉꯟꯅꯁꯨ ꯇꯨꯝꯃꯦ
ꯋꯥꯏꯅꯦ ꯆ ꯉꯟꯅ ꯍꯧꯒꯠꯂꯏ ꯄꯨꯡ ꯇꯔꯨꯛ ꯑꯦ ꯃꯉꯥ ꯃꯈꯥꯏꯁꯤꯅꯦ ꯍꯧꯒꯠꯂꯤꯏꯗꯣ ꯀ
ꯅꯪꯕꯨ ꯆꯔ ꯆꯄꯗꯤ ꯍꯩꯗꯤ ꯍꯩꯕꯣ
ꯍꯥꯥ
ꯗꯤ ꯑꯥꯏꯗꯤꯌꯥ ꯍꯥꯏꯕ꯭ꯔꯣꯕ
ꯑꯦ ꯍꯩꯇꯤꯔ ꯄꯥꯏꯕꯅꯤꯅ ꯆꯠꯄ ꯍꯩꯇꯦ ꯄꯥꯏꯕꯅꯦ
ꯂ ꯀꯌꯥꯗꯅꯣ ꯆꯔꯁꯗꯦ ꯌꯨ ꯀꯦ
ꯁꯤꯛꯁꯇ ꯁꯤꯛꯁꯇꯗꯤ ꯊꯝꯕꯅꯦ ꯇꯥꯏꯃꯤꯡꯗꯣ ꯑꯗꯣ ꯃꯤ ꯌꯥꯝꯃꯗꯤ ꯉꯟꯅꯍꯥꯎꯋꯦ ꯉ ꯑꯦ ꯂꯥꯛꯇ꯭ꯔꯗꯤ ꯊꯦꯡꯅꯍꯧꯋꯦ
ꯃꯤ ꯌꯥꯝ ꯂꯥꯛꯆꯗꯦ ꯑꯗꯨꯝ ꯊꯦꯡꯅꯍꯧꯕ
ꯎꯝ ꯑ ꯑꯅꯗꯤ ꯑ ꯉꯟꯅ ꯃꯤ ꯌꯥꯝꯅ ꯂꯥꯛꯑꯗꯤ ꯉꯟꯅ ꯍꯧꯋꯦꯕ
ꯀꯩꯅꯅꯦ
ꯇꯥꯏꯃꯤꯡ ꯂꯩꯇꯦ ꯂꯩꯕꯨꯗꯤ ꯂꯩ ꯑꯗꯨꯕꯨ ꯑꯦꯛꯖꯦꯛ ꯂꯩꯇꯦ ꯍꯥꯏꯕ
ꯏꯚꯅꯤꯡꯗꯤꯗꯤ ꯀꯃꯥꯏꯅ ꯇꯧꯒꯦ
ꯏꯚꯅꯤꯡ ꯏꯚꯅꯤꯡ ꯃꯤ ꯃꯥꯕꯨꯁ ꯎꯗꯦꯀꯣ ꯌꯠꯀꯥ ꯍꯥꯏ ꯃꯤ ꯃ ꯍꯥꯄ ꯁꯣꯗꯤ ꯇꯨꯏꯁꯟ ꯂꯩ ꯑꯇꯞ ꯑꯇꯥ ꯂꯩ ꯍꯥꯏꯕꯁꯦ
ꯑꯩ ꯃ꯭ꯌꯨꯖꯤꯛ ꯏꯟꯁꯇ꯭ꯔꯨꯃꯦꯟꯗꯤ ꯁꯨꯅ ꯂꯩꯕ꯭ꯔꯣ
ꯍꯥꯥ
ꯃ꯭ꯌꯨꯖꯤꯛ ꯏꯟꯁꯇ꯭ꯔꯨꯃꯦꯟꯗꯤ ꯁꯨꯅ ꯂꯩꯕ꯭ꯔꯕ
ꯑ ꯂꯩꯇꯦ ꯒꯤꯇꯥ ꯀꯊꯅꯦ
ꯆꯔꯁꯤ ꯌꯥꯝ ꯄꯤꯛꯄ ꯍꯥꯏꯁꯦ
ꯆꯥꯟꯁ ꯄꯤꯛꯇꯁꯨ ꯄꯤꯛꯇꯨ꯭ꯔꯁꯨ ꯏꯟꯁꯇ꯭ꯔꯨꯃꯦꯟ ꯂꯩꯔꯁꯨ ꯃꯤ ꯁꯤꯅꯥꯅꯤꯡꯉꯥꯏ ꯃꯤ ꯂꯩꯇꯕ ꯑꯗꯨꯔꯤ
ꯀꯩꯅꯣ ꯑꯩꯈꯣꯏ ꯀꯩꯅꯣꯔꯣꯝꯗ ꯑꯩꯈꯣꯏꯔꯣꯝꯗ ꯃꯥ ꯂꯩꯗꯨꯗꯤ ꯑꯗꯨꯅ ꯁꯅꯥꯕ꯭ꯔꯣ ꯒꯤꯇꯥꯔꯗꯣ
ꯑꯩꯒꯤ ꯇꯗꯤ ꯑꯗꯨꯃꯤ ꯑꯍꯟ ꯑꯍꯟꯁꯤꯡꯅ ꯁꯅꯕ ꯂꯥꯛꯑꯗꯤ ꯁꯅ ꯑꯉꯥꯡꯁꯤꯡꯅ ꯂꯩꯗ
ꯒꯤꯇꯥꯔꯒ ꯀꯤꯕꯣꯔꯠ
ꯀꯤꯕꯣꯔꯗ ꯀꯤꯕꯣꯔꯇꯤ ꯂꯩꯗꯤ ꯂꯩꯕꯅꯤ ꯑꯗꯨ ꯃꯤꯁꯅꯥꯅꯕ ꯂꯩꯇꯕꯒꯤ ꯊꯝꯗ꯭ꯔꯦꯕ ꯆꯥꯕ ꯂꯩꯕꯁꯤꯡꯁꯨ ꯑ ꯎꯝ ꯆꯥꯒꯤꯅꯦ ꯀꯩꯅ ꯂꯣꯏꯅꯃꯛ ꯏ ꯆꯔꯕ ꯑ ꯍꯦꯠ ꯀ꯭ꯋꯥꯇꯔꯒꯤꯗꯣ ꯍꯦꯠ ꯆꯥꯔꯆꯀꯤꯗꯣ ꯆꯤꯡꯗꯒꯤ
ꯇꯣꯄꯥ
ꯑꯥ ꯑꯗꯨ ꯃꯤꯁꯤ ꯆꯥꯅꯤꯡꯉꯥꯏ ꯂꯩꯇꯕꯒꯤ ꯑꯃꯨꯛꯀ ꯂꯧꯈ꯭ꯔꯦꯕ
ꯍ ꯆꯔꯆꯇꯗꯤ ꯃꯤꯁ ꯅꯥꯅꯤꯡꯉꯥꯏ ꯂꯩꯔꯝꯅꯤꯒ
ꯑꯥ ꯂꯩ ꯂꯩ ꯂꯩ
ꯌꯛ ꯀꯌꯥꯃꯨꯛꯇꯤ ꯂꯩꯕꯖꯥꯠꯅꯣꯀꯣ
ꯍꯥꯏꯖꯤ
ꯍꯥꯎꯁ ꯋꯥꯐ ꯀꯌꯥ ꯂꯩꯕꯖꯥꯠꯅꯣꯕ
ꯑꯁꯤꯗ ꯔꯟꯔꯠ ꯆꯁꯤꯡꯗꯨꯔꯣ
ꯆꯤꯡꯗ
ꯑ ꯈꯪꯅꯤꯗ ꯐꯤꯐꯇꯤ ꯐꯣꯔꯇꯤ ꯐꯤꯐꯇꯤꯗ ꯂꯩꯕ ꯃꯥꯜꯂꯦ ꯑꯩꯖꯦꯦ ꯎꯝꯗꯤ ꯈꯪꯗꯦ ꯑꯗꯨ ꯃꯤ ꯂꯣꯏꯅ ꯂꯥꯛꯑꯗꯤ ꯌꯥꯝꯃꯦ ꯑꯗꯨ ꯑꯥ ꯆꯠꯂꯦꯅ ꯍꯧꯖꯤꯛ ꯆꯝꯕ ꯑꯗꯨꯒ ꯊꯕꯛ ꯇꯧꯕ ꯃꯄꯥꯟꯗ ꯆꯠꯂꯦꯅ
ꯎꯝ
ꯕꯨꯏꯅꯤ ꯂꯁ
ꯎꯝ ꯍꯥ ꯇ ꯇꯣ ꯑꯣꯣꯏ ꯅꯪꯁꯨ ꯀ ꯌꯦꯡꯉ ꯉꯟꯅ ꯆꯪꯉ ꯂꯣꯏꯔꯦ
ꯑꯦꯟꯇꯤ ꯀꯣꯏꯗꯈꯣꯏ ꯊꯣꯛꯑꯒ ꯂꯥꯛꯃꯟꯒꯤ ꯅꯨꯡꯉꯥꯏꯇꯦ ꯍꯥꯏꯕ ꯅꯉꯅꯤꯗ
ꯀꯗꯥꯏꯗ ꯉꯔꯥꯡꯁꯨ ꯊꯣꯛꯇꯦ ꯉꯔꯥꯡ ꯑꯩꯈꯣꯏ ꯊꯣꯛꯑꯒ ꯂꯥꯡꯕꯁꯨ ꯅꯠꯇꯦ
ꯉꯔꯥꯡ ꯅꯣꯏ ꯊꯣꯛꯣꯛ꯭ꯔꯨꯅꯦ
ꯊꯣꯛꯇꯦꯕ ꯑꯗꯨ ꯊꯣꯛꯑꯒ ꯂꯥꯡꯕꯁꯨ ꯅꯠꯇꯦ ꯉꯔꯥꯡꯗꯤ ꯑꯣꯐ ꯂꯧꯋꯦꯅ ꯃꯌꯥꯝ
ꯑꯦ ꯂ ꯅꯠꯇꯦ ꯂꯥꯛꯒꯗꯤ ꯅꯨꯡꯉꯥꯏꯇꯦ ꯍꯥꯏ ꯋꯥꯅꯤꯒ ꯃꯕꯣꯛꯇꯨꯝꯃꯨꯗꯣ ꯍꯥꯏ ꯍꯥꯏꯅ ꯃꯄꯨꯅ
ꯎꯝ
ꯑꯦꯟꯇꯤꯅꯁꯨ ꯉꯁꯤꯗꯤ ꯊꯣꯛꯑꯣ ꯉꯟꯕꯒꯤꯗ ꯌꯦꯡꯉꯒ ꯉꯟꯅ ꯇꯨꯝꯁꯦꯅ ꯍꯥꯏ ꯂꯩ
ꯑ ꯉꯟꯕꯒꯤꯗꯣ ꯉꯟꯕ ꯃꯦꯠꯁꯦ ꯐꯥꯖꯗꯣꯏꯅꯦ ꯊꯦꯡꯕꯒꯤꯗꯨꯅꯦꯅꯦ
ꯀꯅꯥ ꯈꯪ ꯅꯪꯅ ꯑꯗꯨꯝ ꯍꯥꯏꯕꯤꯔꯒ ꯍꯣꯔꯦꯟ ꯐꯖꯔꯝꯃꯗꯤ ꯐꯖꯕ ꯉꯥꯛꯇꯅꯦ ꯀꯦꯅꯦꯗꯥꯒ ꯃꯣꯔꯣꯀꯣꯗꯣ ꯅꯪ ꯄ꯭ꯂꯦ ꯌꯦꯡꯗ꯭ꯔꯤ ꯀꯅꯦ ꯑꯁꯨ ꯐꯖꯕꯅꯤ ꯍꯥꯏꯗꯤ ꯍꯟꯗꯛ ꯌꯨ ꯑꯦꯁ ꯀ ꯀꯅꯦ ꯗꯥꯅꯦ ꯃꯦꯛꯁꯤꯀꯣꯅꯦ ꯃꯣꯏ ꯐꯖꯈ꯭ꯔꯕꯅꯦ ꯑꯦꯁꯤ ꯀꯣꯗꯤ ꯊꯣꯛꯄ ꯔꯦꯅꯥ
ꯃꯤꯁꯤ ꯀꯣꯂꯍ ꯃꯤꯁꯤ ꯑꯥ ꯃꯦꯛꯁꯤꯀꯣꯒ ꯕꯦꯜꯖꯤꯌꯝꯒ ꯇꯧꯕꯅꯦ ꯀꯣꯂꯣꯝꯕꯤꯌꯥꯗ
ꯑ ꯌꯦꯡ ꯑꯃ ꯊꯣꯛꯑꯣ ꯕꯤꯠꯀꯤ ꯆꯨꯝꯅ ꯕꯤꯀꯤ ꯕꯤꯀꯤ ꯊꯨꯒꯥꯏ ꯒꯨꯝ ꯆꯍꯤꯍ
ꯍꯧꯖꯤꯛꯇꯤ ꯉꯜꯂꯤꯗ
ꯈꯤꯇ ꯉꯗꯦ ꯄꯨꯝꯊꯣꯛꯑꯣ ꯀꯩꯅꯣ ꯈꯥꯖꯝ꯭ꯔ ꯀꯩꯅꯣ ꯂꯩꯔ ꯆꯥꯔ ꯑꯣꯊꯤ ꯇꯧꯔ ꯐꯝꯔꯨꯔꯦ
ꯆꯨꯔꯇꯣ ꯎ ꯎ
ꯒꯦꯝ ꯁꯅ ꯂꯩꯕ ꯀꯩꯅꯣ
ꯌꯦ ꯐ ꯁꯥꯗꯤ ꯍ ꯍꯣꯏ ꯇꯥꯖ ꯍꯦꯟꯗꯤ
ꯑꯩꯈꯣꯏ ꯆꯤꯡꯖꯦꯜ ꯊꯣꯛꯇ꯭ꯔꯤ
ꯃꯥꯗꯤ ꯀꯣꯜ ꯀꯣꯜ ꯂꯣꯏꯔꯕꯣ ꯃꯥꯗꯤ
ꯈꯪꯗꯦꯗ ꯑꯩ ꯀꯣꯜ ꯇꯧꯕꯤꯗ꯭ꯔꯔꯤ ꯃꯥ ꯍꯣꯔꯦꯟ ꯃꯔꯥꯏꯅꯥ ꯊꯣꯛꯆꯔꯛꯅꯤ
ꯑꯥꯑꯥ
ꯁꯥꯌꯦ ꯋꯥꯀꯤꯡ ꯉꯥꯏꯍꯥꯛ ꯆꯠꯂꯨꯁꯦ ꯊꯣꯔꯛꯑꯣꯅꯥ
ꯍꯣ ꯏꯁ ꯆꯠꯂꯗꯤ ꯁꯔꯛꯑꯦꯅꯦ ꯀꯩꯅꯣ
ꯑꯁ ꯋꯥꯛꯀꯤꯡ ꯆꯠꯂꯥ ꯍꯛꯆꯥꯡ ꯐꯅꯝꯃꯦ ꯆꯥꯛꯁꯨ ꯆꯥꯔꯨꯔꯦ ꯄꯨꯛ ꯏꯅꯣꯏ ꯅꯣꯏꯔꯦ ꯌꯥꯗ꯭ꯔꯦꯃꯦ
ꯌꯥꯁ ꯈꯨꯠꯅꯥ ꯑꯦ ꯈꯨꯠ ꯂꯦꯞꯄꯣ ꯀꯩꯅꯣ
ꯂꯦꯞꯄꯥ ꯍꯩꯇ꯭ꯔꯦꯅꯦ ꯑꯍꯥꯎꯕꯗꯣ ꯅꯪꯒꯤ ꯃꯃꯥꯡꯗ ꯊꯝꯃꯥꯗꯤ ꯅꯪ ꯀꯃꯥꯏꯅ ꯂꯦꯞꯄꯥ ꯍꯩꯗꯣꯏꯕ
ꯑꯦ ꯈꯃ ꯀꯜꯂꯨ
ꯈꯥꯡꯕ ꯀꯟꯗꯨꯅꯦ ꯈꯨꯠꯁꯦ ꯑꯗꯨꯝ ꯅꯤꯛꯑꯦꯕ ꯎꯔꯗꯤ ꯈꯪꯕ
ꯎꯝ ꯈꯨꯠ ꯅꯤ ꯐꯥꯎ ꯐꯔꯤꯀꯣ ꯃꯅꯨꯡꯅꯤꯁꯦ ꯃꯅꯨꯡꯎ ꯃꯅꯨꯡꯒꯤꯗ ꯅꯤꯛ ꯅꯤꯛꯄ ꯍꯧꯔꯒꯦ ꯎꯝ
ꯕꯣ ꯌꯦꯡꯕ ꯂꯣꯏ ꯕꯣꯒꯤ ꯀꯩꯅꯣ ꯂꯣꯏꯔꯦ ꯐꯤꯐꯥ ꯋꯥꯛꯀꯞ ꯂꯣꯏꯔꯗꯤ ꯋꯥꯛꯀꯤꯡꯕꯨꯗꯤ ꯑꯃꯨꯛ ꯆꯦꯟꯕ ꯍꯧꯎꯅꯤꯗ ꯊꯦꯡꯊꯦꯡꯅ ꯇꯨꯝꯕꯗꯨꯗ ꯋꯥꯕ ꯄꯒꯠꯄꯗ ꯉꯥꯝꯗꯦꯗꯣ ꯃꯥꯡꯁꯦ ꯈꯔ ꯇꯧꯍꯟꯗꯗꯤ ꯌꯥꯗꯦꯅꯤ ꯏꯇꯥꯎꯒꯤ
ꯆꯨꯝꯃꯤ ꯆꯨꯝꯃꯤ
ꯅꯣꯏꯗꯤ ꯑꯌꯨꯛꯇ ꯋꯥꯋꯀꯤꯡ ꯆꯠꯁꯦ ꯍꯥꯏꯁꯨ ꯌꯥꯗꯦ ꯊꯕꯛ ꯂꯩꯌꯦ ꯀꯩꯀꯥ ꯇꯧꯔ
ꯀꯥꯎꯗ ꯀꯔꯥꯛꯛꯇꯔꯛꯑꯒꯦ ꯑꯩꯊꯣꯏ ꯁꯤꯗꯤ
ꯒ꯭ꯔꯨꯨꯞꯇꯗꯨꯝ ꯍꯥꯢꯔꯤꯗꯨꯗꯤ
ꯌꯥꯔꯦ ꯅꯣꯡꯃ ꯀꯧꯕꯗꯣ ꯑꯗꯨꯗꯣ ꯅꯤꯇꯤꯒꯤ ꯀꯧꯕꯁꯤꯇꯥꯗ ꯍꯥꯏꯔꯛꯀꯅꯨꯀꯣ
ꯅꯪ ꯅꯨꯡꯇꯤꯒꯤ ꯑꯩꯅ ꯍꯧꯗꯣꯛꯑꯣ ꯍꯥꯏꯕ꯭ꯔꯣ ꯀꯩꯅꯣ ꯆꯠꯅꯥꯕ ꯁꯦꯜꯐ ꯃꯣꯇꯤꯚꯦꯁꯟ ꯍꯥꯏꯕꯗꯨꯣ ꯈꯪꯗ꯭ꯔꯣ
ꯍꯣꯏ ꯐꯔꯦꯅꯦ ꯐꯔꯦꯅꯦ ꯍꯣꯏ ꯑꯩꯈꯣꯏ ꯀꯧꯇꯥꯗꯤ ꯀꯧꯕ꯭ꯔꯣ
ꯑꯩꯈꯣꯏ ꯀꯣꯛꯇꯥꯔꯦ ꯈꯪꯗꯦ ꯑꯩ ꯑꯩꯈꯣꯏ ꯀꯩꯅꯣꯗꯗꯤ ꯍꯥꯏꯗꯤ ꯍꯥꯏꯔꯝꯕꯅꯦ ꯌꯦꯡꯕ ꯌꯦꯡꯗꯥꯕ꯭ꯔꯗꯤ ꯈꯪꯗꯦ ꯍꯣꯔꯦꯟ
ꯌꯦꯡꯅꯥꯕꯅꯦ ꯑꯗꯨ ꯅꯨꯄꯥꯗꯣ
ꯌꯥꯗꯦꯅꯦ ꯐꯣꯟ ꯃꯈꯨꯠꯇ ꯑꯗꯨꯝ ꯄꯥꯏꯔꯒꯥ ꯃꯣꯕꯥꯎꯜ ꯂꯤꯖꯦꯟꯅ ꯅꯩꯕꯤꯔꯦꯅꯦ ꯃꯥꯁꯦ ꯈꯩꯅꯤꯒꯥ
ꯑꯩꯅꯤꯒ ꯇꯔꯝꯄꯦꯠꯇꯣ
ꯑꯁ ꯃꯥꯒꯤ ꯇ꯭ꯔꯝꯄꯦꯠꯇꯁꯨ ꯌꯥꯗꯦꯅꯦ ꯑꯗꯨꯝ ꯀꯥꯝꯃꯦ
ꯂꯥꯔꯥ ꯀꯩꯔꯥ ꯑꯣꯏꯕꯅꯦ ꯃꯥꯒꯤ ꯀꯝꯄ꯭ꯂꯦꯠꯇꯣ
ꯂꯥꯗꯗꯤ ꯌꯥꯗꯝꯅꯦ ꯀꯣꯀꯥ ꯀꯣꯂꯥ ꯑꯣꯏꯔꯝꯅꯤ ꯁꯤꯄꯥꯏ ꯈꯔꯥ
ꯉꯍꯥꯟ ꯅꯨꯡꯗꯥꯡꯗꯥ ꯑꯩ ꯎꯕꯗꯤ ꯒ꯭ꯔꯤꯟ ꯀꯥꯂꯔ ꯕꯨ ꯎꯏꯅꯦ ꯏꯁꯄ꯭ꯔꯥꯏꯠꯔꯥ ꯈꯪꯗꯦ
ꯃꯥꯒꯤ ꯒ꯭ꯂꯥꯁꯇꯨꯗꯤ ꯁꯦꯡꯕ꯭ꯔꯕꯨ ꯑꯗꯨꯝ ꯁꯦꯡꯗꯣꯛꯄ꯭ꯔꯥꯕꯨ ꯍꯥ ꯈꯨꯠ ꯍꯥꯏꯕꯗ ꯑꯗꯨꯝ ꯇꯥꯔ ꯀꯥꯏꯈ꯭ꯔꯦꯕꯥ
ꯑꯗꯨꯗꯤ ꯐꯠꯇꯕ ꯂꯩꯕꯒꯤꯅꯦ ꯃꯥ ꯈꯔ ꯄꯩꯁꯥ ꯀꯨꯝꯃꯒꯥ ꯂꯧꯔꯥꯗꯤꯀꯣ ꯀ꯭ꯋꯥꯂꯤꯇꯤ ꯈꯔ ꯐꯖꯕ ꯂꯧꯔꯨꯗꯤ ꯇꯥꯔꯁꯨ ꯁꯣꯛꯔꯣꯏꯗꯕ ꯢ ꯂꯧ ꯌꯥꯕꯅꯦ ꯃꯥꯗꯣ ꯌꯨꯕꯨꯗꯤ ꯈꯪꯗꯦꯍꯦ ꯒ꯭ꯂꯥꯁꯀꯤ ꯀꯟꯕ ꯒ꯭ꯂꯥꯁꯇꯣ ꯇꯥꯔꯁꯨ ꯀꯥꯏꯗꯕꯗꯣ ꯂꯩꯕꯅꯦ ꯂꯩꯕꯅꯦ ꯑꯗꯨ ꯈꯪꯗꯦ
ꯊꯣꯔꯛꯎꯍꯦ ꯃꯇꯝ ꯇꯥꯔꯅꯦ ꯅꯥꯏꯟ ꯑꯗꯥꯏꯗ
ꯇꯦꯟ ꯊꯥꯔꯇꯤꯗꯅꯦ ꯑꯗꯨ
ꯄꯨꯡ ꯅꯥꯏꯟꯕꯨꯗꯤ ꯇꯥꯅꯤ ꯄꯨꯡꯈꯥꯏꯕꯨꯗꯤ ꯋꯥꯠꯂꯤ
ꯉꯜꯂꯤ ꯍꯥꯏꯗꯨ ꯗꯨꯅꯤꯗꯥ
ꯉꯟꯕꯨꯗꯤ ꯉ ꯉꯜꯂꯤꯌꯦ ꯈꯔꯕꯨꯗꯤ ꯑꯗꯨ ꯊ ꯋꯥꯊꯤ ꯎꯔꯦꯝ ꯇꯧꯔꯒ ꯑꯗꯨꯝ ꯐꯝꯃꯒ ꯋꯥꯔꯤ ꯋꯥꯇꯥꯥꯏ ꯁꯥꯖꯦꯗ
ꯑꯦꯆ ꯀꯔꯤ ꯋꯥꯔꯤ ꯋꯥꯔꯤ ꯋꯥꯇꯥ ꯅ ꯋꯥ ꯅꯨꯄꯤꯒꯤꯔꯣ
ꯆꯨꯝꯅꯒꯤ ꯋꯥꯔꯤ ꯋꯥꯇꯥꯏ ꯑꯗꯨꯝ ꯁꯥꯁꯦ ꯀꯩꯅꯣ ꯅꯪ ꯅꯨꯄꯤ ꯌꯥꯝ ꯌꯥꯎꯍꯟꯅꯤꯡꯕ꯭ꯔꯣ
ꯋꯥꯔꯤ ꯋꯇꯥꯏ ꯍꯥꯏꯗꯤ ꯅꯨꯄꯤꯒꯤ ꯋꯥꯔꯤꯗꯤ ꯈꯔꯥ ꯁꯥꯕ ꯅꯨꯡꯉꯥꯏꯅꯥ ꯒꯦꯝꯒꯤ ꯅꯨꯄꯤ ꯑꯦ ꯒꯦꯝꯒꯤ ꯑꯁ ꯒꯦꯝꯒꯤ ꯋꯥꯔꯤ ꯗꯤ ꯑꯉꯥꯡ ꯃꯥꯜꯂꯦꯕ
ꯑꯗꯨꯅꯦ ꯈꯔ ꯄꯥꯈꯪ ꯃꯥꯟꯅꯕ ꯅꯨꯄꯤꯒꯤ ꯋꯥꯔꯤ ꯁꯥꯥꯁꯦ ꯂꯥꯎ ꯊꯣꯔꯛꯑꯣ
ꯁꯦꯁ ꯃꯇꯝ ꯇꯥꯗ꯭ꯔꯕꯣ ꯇꯥꯗ꯭ꯔꯤꯕꯣ
ꯑꯔꯦ ꯑꯗꯨꯗꯤ ꯚꯥꯏ ꯊꯝꯃꯥꯒꯦ
ꯑꯎ ꯊꯝꯃꯣ ꯊꯝꯃꯣ
ꯍ ꯍꯣꯏ